ꯎꯝ ꯃꯤꯀꯞ ꯑꯝ ꯇꯨꯝꯃꯨꯔꯦ ꯑꯁ ꯑꯩ ꯒꯤꯕꯁꯤꯗꯤ꯬꯬꯬ ꯀꯩꯒꯤꯅꯣ ꯍꯥꯢꯁꯦ ꯌꯥꯥꯔ ꯔꯣꯏꯗ꯭ꯔꯅ ꯑꯁ ꯌꯥꯢꯁꯤꯗꯤ
ꯀꯔꯤꯅꯣ ꯀꯣꯒꯥꯛ ꯀꯣꯒꯥꯛ ꯇꯧꯋꯤꯗꯨꯅ
ꯅꯪ ꯀꯣꯜ ꯀꯌꯥ ꯃꯥꯥꯡꯉꯦꯕ
ꯑꯁ ꯀꯣꯜ ꯑꯍꯨꯝ
ꯀꯌꯥ ꯇꯧꯕ
ꯃꯔꯤ ꯇꯧꯕꯗ
ꯐꯖꯩꯍꯦ ꯋꯥ ꯇꯥꯕꯧꯗꯤ
ꯍꯥꯏꯕ ꯖꯣꯏꯅꯤꯡ ꯖꯣꯏꯅꯤꯡ ꯊꯥꯔ ꯑꯗꯨꯝ ꯂꯩꯕ
ꯑꯣ ꯑꯩ ꯍꯧꯖꯤꯛꯁꯨ ꯍꯧꯖꯤꯛꯁꯨ ꯌꯥꯝ ꯀꯨꯏꯅ ꯂꯩ ꯖꯣꯏꯅꯤꯡ ꯂꯩꯌꯦ ꯂꯩꯇ꯭ꯔꯣ
ꯂꯩ ꯃꯥꯜꯂꯦ ꯑꯩꯉꯣꯟꯗ ꯖꯣꯏꯅꯤꯡ ꯊꯥꯗꯦ ꯑꯩꯉꯣꯟꯗ ꯔꯤꯡꯒꯤꯡ ꯊꯥꯏꯌꯦꯕꯀꯣ
ꯑꯗꯨ ꯖꯣꯏꯅꯤꯡ ꯂꯩꯔ ꯄꯥꯏꯔꯛꯑꯣ ꯄꯥꯏꯔꯑꯣ ꯊꯂꯛꯑꯣ ꯊꯂꯛꯑꯣ ꯑꯩꯅ ꯂꯥꯏꯗꯣ ꯁꯣꯟꯕꯅ ꯊꯣꯂꯛ
ꯈꯪꯉꯣ ꯅꯪꯁꯨ ꯔꯤꯡꯒꯤꯡꯗꯣ ꯀꯌꯥꯝ ꯀꯨꯏꯅ ꯈꯤꯡꯗꯣꯏꯅꯣꯅ
ꯑꯗꯒꯤ ꯁꯤꯅꯃꯨꯝ ꯅꯪꯒꯤ ꯁꯤꯁꯦ ꯐꯣꯟꯁꯦ ꯀꯣ ꯀꯩꯒꯤꯅꯣ ꯈꯪꯗꯦ ꯃꯤ ꯑꯇꯩ ꯇꯧꯅꯕ꯭ꯔ ꯈꯪꯗꯦꯕꯣ ꯐꯣꯟꯗꯣ ꯑꯝꯇꯪ ꯇꯧꯔ ꯃꯇꯨꯡꯗ ꯇꯧꯕꯗ ꯕꯤꯖꯤ ꯍꯦꯛꯇ ꯍꯥꯏꯔꯛꯑꯦ ꯍꯥꯏꯕ
ꯑꯩꯁꯨꯅꯤ ꯍꯟꯖꯟ ꯍꯟꯖꯟ ꯇꯧꯒꯅꯣ ꯍꯥꯏ ꯖꯥꯠꯂꯕ ꯁꯤꯟ ꯁꯤꯟ ꯇꯧ ꯍꯥꯏꯖꯥꯠꯂ ꯅꯪ ꯇꯧ ꯑꯩꯩꯅꯃꯨꯛ ꯇꯧ ꯅꯪꯅꯃꯨꯛ ꯇꯧ ꯑꯩꯩꯅꯃꯨꯛ ꯇꯧ ꯀ ꯇꯧ ꯍꯥꯏ ꯖꯥꯠꯂ
ꯑꯣꯏꯔꯝꯃꯣꯏꯗ ꯑꯗꯨꯗꯤ
ꯍꯟꯗꯛ ꯌꯥꯝ ꯅꯨꯡꯉꯥꯏꯇ꯭ꯔꯦ ꯍꯥꯟꯅ ꯇꯧꯔꯝꯗꯕꯅꯤ ꯁꯨꯃꯥꯏ
ꯍꯥꯟꯅ ꯍꯧꯔꯛꯄꯗ ꯃꯉꯥꯃꯨꯛ ꯇꯧꯔꯝꯕꯗꯨꯔꯣ ꯑꯈꯣꯏꯅ
ꯑꯥ
ꯑꯗꯨꯀꯥꯟꯗꯤ ꯈꯥꯔ ꯅꯨꯡꯉꯥꯏꯔꯝꯕꯅꯤ ꯅꯪ ꯀꯌꯥꯃꯨꯛ ꯇꯧꯔꯒꯦ ꯀꯨꯟ ꯁꯨꯔꯕ
ꯀꯥꯏꯗꯩ ꯀꯗꯥꯏꯗꯩ ꯃꯉꯥꯕꯨꯛ ꯁꯨꯗ꯭ꯔꯤ
ꯑꯍꯥꯟꯕ ꯃꯉꯥꯗꯨꯝ ꯌꯥꯈꯤꯗꯥꯏꯅꯦ
ꯑꯍꯥꯟꯕꯩ ꯃꯉꯥꯗꯣ
ꯋꯥꯔꯤ ꯅꯨꯡꯉꯥꯏꯈ꯭ꯔꯤꯗꯨꯗꯤ ꯍꯟꯗꯛꯀꯤ ꯃꯉꯥ ꯑꯃ ꯂꯧꯕꯗꯨꯅꯦꯕ ꯌꯥꯗ꯭ꯔꯤꯁꯦ
ꯐꯣꯔꯁꯥ ꯆꯠꯂꯤꯁꯦ
ꯅꯪꯔꯣ ꯂꯨꯍꯣꯡꯉꯅꯤ ꯍꯥꯏꯖꯦ
ꯑꯁ ꯇꯥꯅꯤꯡꯗꯦꯗ
ꯎꯝ ꯀꯩꯅꯣ ꯇꯥꯅꯤꯡꯗꯦꯕꯣ
ꯀꯔꯤꯅꯣ ꯃꯥꯅ ꯇꯧꯔꯤ ꯀ꯭ꯔꯣꯀ ꯀ꯭ꯔꯣꯀ ꯃꯌꯥꯝꯁꯤꯕꯣ
ꯐꯣꯟ ꯂꯦꯡꯕꯩꯅꯦꯃꯤ ꯇꯧꯗ꯭ꯔꯕ
ꯇꯧꯗ꯭ꯔꯦ
ꯐꯣꯟꯗꯣ ꯊꯝꯐꯝ ꯆꯥꯗꯦꯅ ꯑꯩꯅ ꯅꯥꯀꯣꯡꯒ ꯅꯞꯄꯁꯦ ꯍꯩꯅꯗꯦꯕ ꯐꯣꯟ ꯋꯥꯔꯤ ꯁꯥꯟꯅꯕꯗ
ꯑꯗꯨꯕꯨ ꯃꯐꯝ ꯆꯥꯅ ꯊꯝꯅꯕ ꯍꯣꯠꯅꯕꯗ ꯑꯩ ꯋꯥꯔꯤꯕꯅꯤꯅꯦꯍꯦ
ꯏ ꯅꯞꯄꯤꯕꯅꯦ ꯑꯩꯗꯤ ꯐꯣꯟꯁꯤꯁꯨ ꯃꯤ ꯌꯥꯎꯗ ꯕꯩ ꯆꯥꯖꯔꯁꯨ ꯊꯤꯜꯂꯤꯕꯅꯦ
ꯅꯃꯥꯏ ꯄꯣꯛꯈꯥꯏꯖꯔꯛꯁꯅꯤ ꯐꯖꯒ꯭ꯔꯕ ꯅꯃꯥꯏꯗꯣ
ꯎꯇꯤꯟ ꯃꯥꯜꯂꯒ ꯂꯩꯔꯕ ꯑꯩꯁꯦ ꯃꯣꯏ ꯄꯣꯈꯥꯏꯁꯜꯂꯛꯑꯗꯤ ꯏ ꯊꯣꯛꯑꯅꯤ
ꯎꯝ ꯐꯖꯔꯅꯤ ꯀꯔꯤꯅꯣ ꯍꯧꯖꯤꯛ ꯀꯥꯟꯁꯦ ꯌꯥꯝ ꯁꯥꯔꯤꯁꯤꯕꯣ ꯌꯥꯝ ꯑꯣꯝꯆꯥꯛꯅꯗ꯭ꯔꯣ
ꯈꯪꯗꯦꯉꯣ ꯌꯥꯝ ꯍꯩꯅꯗ꯭ꯔꯦ ꯁꯝꯃꯔꯁꯦ
ꯗꯤ ꯐꯣꯔꯦꯁꯇꯦꯁꯟ ꯇꯧꯕꯩꯔꯕ ꯁꯤꯁꯦ
ꯃꯥꯜꯂꯦ ꯍꯟꯗꯛ ꯆꯍꯤꯅ ꯈꯤꯠ ꯍꯦꯟꯗ꯭ꯔꯣ ꯃꯃꯥꯡ ꯆꯍꯤꯗꯒꯤꯁꯨ
ꯑꯗꯨꯅꯦ ꯍꯥꯏꯁꯦ ꯁꯥꯃꯟꯒ꯭ꯔꯦ ꯀꯥꯏꯗꯩꯅꯣ ꯐꯦꯟ ꯊꯥꯗꯗꯤ ꯇꯨꯝꯕ ꯌꯥꯗ꯭ꯔꯦꯕ
ꯄ꯭ꯔꯣꯛ ꯄ꯭ꯔꯣꯛ ꯆꯥꯛꯑꯦꯍꯥꯏꯕ ꯂꯩꯕꯝ ꯆꯥꯕꯝ ꯈꯪꯗꯦ ꯍꯥꯏꯕ
ꯅꯪ ꯐꯩꯖꯨꯞꯁꯨꯞꯄ ꯇꯨꯝꯕꯩꯅꯦ
ꯑꯩ ꯐꯩꯖꯨꯞ ꯁꯨꯝꯇꯗꯤ ꯅꯥꯏ
ꯀꯩꯕ
ꯑꯩ ꯁꯨꯞꯇꯗꯤ ꯅꯥꯏꯌꯦꯕ
ꯑꯗꯨꯅ ꯁꯥꯏꯔꯗꯤ ꯀꯩꯅꯣ
ꯁꯥꯕꯗꯣ ꯄꯨꯛ ꯈꯇꯪ ꯁꯨꯞꯇꯣꯏꯅꯦ ꯇꯨꯝꯃꯣꯏꯗꯣꯏꯕ ꯄꯨꯛꯇ ꯈꯇꯪ ꯐꯩꯖꯨꯞꯁꯦ ꯐꯩꯖꯨꯞ ꯃꯆꯦ ꯑꯃꯈꯛꯇꯅꯦ ꯄꯨꯛꯇ ꯀꯨꯞꯇꯣꯏꯁꯦ ꯑꯗꯨꯒ ꯇꯨꯝꯃꯗꯣꯏꯕ
ꯀꯔꯤ
ꯐꯩꯖꯨꯞꯇꯣ ꯃꯆꯦꯠ ꯑꯃ ꯈꯇꯥꯡ ꯄꯨꯛꯇ ꯁꯨꯞꯄꯦꯗꯅ ꯑꯗꯨꯒ ꯑꯇꯩꯗꯤ ꯁꯨꯞꯄꯣꯏ ꯗꯨꯒ ꯇꯨꯝꯗꯣꯏꯕ ꯑꯗꯨ ꯍꯦꯛ ꯇꯧꯍꯧꯗ꯭ꯔꯕ ꯅꯨꯡꯉꯥꯟꯕꯗ ꯑꯩ ꯑꯗꯨꯝ ꯃꯔꯥꯊꯣꯟ ꯆꯦꯜꯂꯦ
ꯀꯅꯥ ꯀꯅꯥ ꯆꯦꯜꯂꯤꯕ ꯅꯇꯣꯝꯇꯔꯣ ꯕꯥꯇꯤꯟꯒꯔꯣ
ꯕꯇꯤꯟꯒ
ꯍꯥ ꯑꯁ ꯅꯣꯏꯔꯣꯝꯗꯣ ꯅꯣꯡ ꯆꯨꯕꯗꯤ ꯏꯁꯤꯡ ꯆꯥꯎꯗꯥꯏꯅꯦ ꯅꯣꯏꯅꯔꯛ ꯅꯣꯏꯅꯔꯛ
ꯆꯥꯎꯕꯅꯦꯕ ꯑꯗꯣ ꯍꯥꯟꯗꯛꯇꯤ ꯆꯥꯎꯗꯦ ꯀꯩꯗꯧꯔꯕꯅꯣ ꯈꯪꯗꯦ
ꯅꯣꯡꯁꯨ ꯆꯨꯗꯅ ꯀꯔꯤꯅꯣ ꯅꯪ ꯉꯥꯡꯉꯤ ꯉꯥꯎꯔꯕꯣ ꯅꯪ
ꯍꯥꯟ ꯅꯗꯤ ꯅꯣꯡꯗꯣ ꯈꯤꯇꯪ ꯆꯨꯕꯗꯅꯦ ꯁꯤꯡ ꯑꯗꯨꯝ ꯄꯥꯔꯒꯀꯣ ꯉꯥꯒꯁꯦꯍꯦꯛꯇ ꯐꯥꯕꯅꯦꯕ ꯍꯟꯗꯛꯇꯤ ꯗꯛ ꯈꯔ ꯆꯨꯍꯤꯕꯗꯨꯁꯨ ꯑꯗꯨꯅ ꯈꯔ ꯆꯨꯈꯤꯕꯗꯨꯁꯨ ꯑꯩꯈꯣꯏ ꯂꯩꯀꯥꯏꯗꯣ ꯏꯁꯤꯡ ꯌꯥꯝ ꯊꯨꯝꯃꯦꯅ ꯗ꯭ꯔꯦꯟ ꯀꯣꯠꯂꯦꯕ
ꯑꯣ
ꯑꯗꯨꯗꯨꯅ ꯏꯁꯤꯡꯁꯦ ꯊꯣꯛꯂꯥꯎ ꯌꯥꯗ꯭ꯔꯦ
ꯀꯩꯁꯨꯁꯨ ꯀꯟꯅ ꯁꯨꯗ꯭ꯔꯤꯗ ꯅꯣꯡ ꯋꯥꯠꯂꯤ ꯃꯇꯝ ꯈꯔ
ꯎꯝ ꯑꯗꯨꯅꯤꯅ ꯅꯨꯡꯉꯥꯏꯔꯤꯁꯦ ꯆꯤꯡꯈꯠ ꯈꯨꯗꯤꯡꯒꯤ ꯌꯥꯎꯔꯛꯄꯗꯣ ꯉꯥ ꯑ ꯐꯥꯏ ꯐꯕꯧꯉꯥ ꯃꯄꯤꯁꯦꯀꯣ ꯐꯕꯧꯉꯥ ꯅꯠꯇꯦ ꯃꯨꯀꯥꯉꯥ ꯃꯄꯤꯗꯣ ꯑꯅꯤ ꯏꯟꯒ ꯆꯥꯗꯨꯗꯅ ꯑꯅꯤ ꯑꯍꯨꯝꯒꯁꯦ ꯌꯥꯎꯔꯛꯄ ꯆꯤꯡꯈꯠ ꯈꯨꯗꯤꯡꯒꯤ ꯑꯁ ꯈꯨꯅꯨꯡꯉꯥꯏ ꯈꯨꯅꯨꯡꯉꯥꯏꯁꯤꯗꯤ ꯎꯝ
ꯉꯥꯒ ꯂꯩꯕ꯭ꯔ ꯍꯥꯏꯁꯦ ꯅꯣꯏ ꯗꯥꯏꯗꯣ
ꯂꯩꯇꯗꯤ ꯀꯩꯅꯣ
ꯋꯥꯎ
ꯑꯩꯈꯣꯏ ꯑꯗꯨꯗꯥꯏꯗ ꯎꯝ ꯉꯥ ꯐꯥꯝ ꯇꯧꯅꯩꯌꯦꯕꯀꯣ ꯄꯨꯈ꯭ꯔꯤ ꯆꯥꯎ ꯆꯥꯎꯅ ꯇꯧꯔꯒ ꯑꯗꯨꯗꯤ ꯏꯁꯤꯡ
ꯑꯗꯨꯗ ꯅꯣꯏꯅ ꯐꯥꯕ ꯅꯣꯏ ꯅꯪ ꯂꯨꯛ ꯅꯣꯏ ꯑꯗꯨꯗ ꯑꯃꯨꯛꯈꯤ ꯉꯥ ꯐꯕ꯭ꯔꯅꯦ ꯅꯪ ꯃꯨꯛꯇ
ꯑꯩ ꯐꯥꯏꯗ ꯑꯩꯈꯣꯏ ꯃꯥꯗꯣ ꯉꯥ ꯐꯥꯕ ꯌꯥꯝ ꯄꯥꯃꯦꯗ ꯑꯗꯨꯗꯒꯤ ꯃꯥꯅ ꯉꯥꯗ ꯌꯥꯝ ꯂꯥꯛꯑꯗꯤ ꯃꯥꯥꯏ ꯉꯍꯥꯛ ꯏꯃꯨꯡꯗꯨ ꯆꯥꯅꯤꯡꯉꯛꯄ ꯄꯣꯠ ꯆꯩ ꯈꯔ ꯀꯩꯀꯔꯤ ꯊꯝꯅꯤꯡꯉꯛꯄ ꯈꯣꯠꯅꯤꯡꯉꯛꯄ ꯌꯥꯎꯕꯗꯣ ꯏꯕꯥꯅꯤ ꯍꯦꯛ ꯅ ꯉꯥꯏꯍꯥꯛꯇ ꯁꯣꯂꯝꯃꯨꯁꯦ ꯍꯦꯛ ꯇꯧꯔꯒ ꯁꯤꯟꯅꯕ ꯌꯥꯎꯋꯦꯕꯀꯣ
ꯅꯣꯏ ꯀꯔꯥꯏꯋꯥꯏꯗ ꯅꯣꯏ ꯊꯣꯡ ꯒꯥꯟꯗꯔꯕ
ꯑꯩꯈꯣꯏ ꯊꯣꯡꯒꯥꯥꯟ
ꯍꯣꯔꯃꯥꯡꯕꯨ ꯆꯦꯟ ꯆꯦꯟꯗꯕꯗꯕ
ꯆꯦꯜꯂꯦ
ꯀꯔꯣꯝ ꯁꯥꯠꯂ ꯆꯦꯜꯂꯤꯕ
ꯃꯥꯃꯥꯡ ꯂꯣꯝ ꯆꯦꯟꯈꯤꯗꯣꯏꯅꯤ
ꯑ ꯅꯣꯏ ꯑꯗꯨꯒꯤꯗꯤ ꯈꯣꯡꯕꯥꯜ ꯂꯩꯕ꯭ꯔꯥꯅꯦ ꯎꯗꯦꯗ
ꯂꯩꯕꯅꯤ ꯀꯩꯅꯣ ꯇꯧꯕꯅꯤ ꯃꯥ ꯅꯣꯡ ꯆꯨꯕ ꯃꯇꯝꯗ ꯁꯦꯡꯇꯣꯛꯄ ꯋꯥꯅꯤ ꯑꯇꯩ ꯃꯇꯝꯗꯤ ꯁꯦꯡꯇꯣꯛꯄꯤꯗꯦ ꯑꯗꯨꯅ ꯂꯩ ꯈꯪꯗ
ꯂꯩꯌꯦ ꯑꯗꯨ ꯅꯨꯡꯉꯥꯏꯖꯔꯣꯏ ꯈꯪꯗꯕꯤ
ꯐꯥꯁ ꯕꯤꯜꯂꯤ
ꯑꯗꯨ ꯀꯩꯗꯧꯔꯕ ꯉꯥꯖ ꯗꯨꯎꯩ ꯑꯣꯏꯊꯣꯛꯂꯛꯄ꯭ꯔ
ꯉꯥꯁꯦ ꯇꯨꯔꯦꯟꯗꯒꯤꯁꯨ ꯆꯦꯜꯂꯛꯇꯣꯏꯅꯦꯕꯀꯣ
ꯆꯥꯎꯒꯦ ꯍꯥꯏꯁꯦ ꯆꯥꯎꯔꯝꯝꯕꯩꯗꯨꯗꯤ ꯄꯣꯡꯃꯥꯟꯗ ꯑꯣꯏꯔꯗꯤ
ꯆꯥꯎꯗꯦ ꯃꯥꯆꯥꯅꯤ
ꯑꯉꯥꯡ ꯁꯥꯅꯄꯣꯠ ꯁꯥꯅꯄꯣꯠ ꯑꯣꯏꯅꯕꯗꯨꯔꯣ
ꯍꯣꯏ ꯍꯣꯏ
ꯑꯗꯣ ꯉꯥ ꯑꯆꯧꯕ ꯀꯃꯥꯏꯅ ꯂꯥꯛꯛꯇꯣꯏꯔꯤꯕ ꯀꯃꯥꯏꯅ ꯐꯥꯗꯣꯏꯔꯤꯕ
ꯉꯥ ꯑꯆꯧꯕꯁꯦ ꯌꯥꯝ ꯆꯥꯎꯕ ꯂꯛꯇꯤꯌꯦ ꯑꯗꯨꯝ ꯉꯥ ꯃꯆꯥ ꯉꯥꯛꯇꯅꯦ ꯆꯥꯎꯒꯦ ꯆꯥꯎꯔꯕꯗꯅꯦ ꯈꯨꯗꯣꯟ ꯈꯨꯗꯣ ꯃꯔꯤ ꯈꯨꯗꯣꯟ ꯃꯔꯤꯃꯨꯛ ꯄꯥꯛꯄ ꯎꯀꯥꯕꯤ ꯀꯣ ꯑꯗꯤ ꯄꯨꯛꯂꯥꯎꯕꯤ ꯑꯗꯨꯃꯥꯏꯅ ꯑꯆꯧꯕ ꯌꯥꯝ ꯆꯥꯎꯕꯗꯤ ꯀꯥꯏꯂꯛꯇꯣꯏꯅꯣꯗ ꯑ ꯎꯀꯥꯕꯤ ꯂꯛꯄꯁꯦ ꯑꯩꯗꯤ ꯀꯤꯖꯩꯌꯦ ꯎꯀꯥꯕꯤꯁꯨ ꯎꯕ ꯂꯧꯗꯧꯛ ꯇꯜꯂꯦ ꯍꯥꯏꯕ ꯉꯥ ꯃꯥꯏ ꯐꯤꯕꯝꯗꯨ ꯎꯕꯗ
ꯇꯕ꯭ꯔꯣ ꯍꯜꯂꯣ
ꯍꯥꯥꯎ
ꯇꯥꯔꯕꯣ
ꯇꯥꯔꯦ ꯅꯪ ꯇꯥꯗꯕ꯭ꯔꯣ
ꯑꯁ ꯑꯀꯣꯢꯕꯅ ꯃꯩ ꯁꯤꯜꯂꯛꯢꯝꯅꯤꯅꯦ
ꯑꯣ
ꯕꯦꯔꯅꯦ ꯑꯩꯅ ꯋꯥꯢ ꯐꯣꯟꯗꯒꯤ ꯋꯥꯢꯐꯥꯢ ꯁꯝꯃꯨꯢꯅꯤꯅꯦ ꯊꯛ ꯂꯥꯎꯅ ꯁꯠꯇꯣꯛꯑꯒ ꯌꯥ ꯃꯥꯜꯂꯦ
ꯎꯝ
ꯍꯝ ꯑꯩꯗꯤ ꯇꯠꯀꯗ꯭ꯔꯅ ꯀꯜꯂꯨꯔꯦ ꯃꯩ ꯂꯥꯛꯇꯦꯕ ꯉꯁꯥꯏꯗꯩ
ꯎꯝ
ꯂꯋꯥꯏꯁꯦ ꯑꯩꯈꯣꯏꯅ ꯈꯔ ꯍꯦꯟꯖꯜꯂꯕ ꯀꯩꯅꯣ ꯑꯩꯅ ꯀꯔ ꯅꯪꯉꯣꯟꯗ ꯈꯔ ꯂꯛꯅꯕꯒꯤ
ꯑꯩꯅ ꯍꯥꯏꯕꯗꯨꯅꯤꯅꯦ ꯏꯝꯐꯥꯜꯗꯒꯤ ꯈꯔ ꯍꯥꯏꯊꯕꯁꯦ ꯀꯅꯥꯅ ꯍꯦꯟꯒꯦꯅ
ꯐꯒꯤ ꯇꯧꯕꯅꯦ ꯏꯕꯦꯝꯃ ꯅꯪꯁꯨ ꯃꯩ ꯂꯥꯛꯄꯗ ꯉꯥꯏꯔꯤ ꯗꯥꯏ
ꯅꯠꯇ꯭ꯔꯥ
ꯍꯣꯢ
ꯅꯪꯗꯤ ꯃꯩ ꯂꯥꯛꯄ ꯀꯨꯏꯒꯤꯗ꯭ꯔꯤ ꯗꯥꯏꯅꯦ
ꯉꯁꯤꯗꯤ ꯀꯨꯏꯅ ꯃꯨꯠꯂꯦ ꯅꯤꯄꯥꯜ ꯃꯈꯥꯏ ꯑꯗꯥꯏ ꯂꯥꯛꯄꯅꯦ
ꯍꯏ
ꯍꯩ ꯁꯥꯍꯔ ꯁꯥꯍꯔ ꯆꯥꯎꯔꯛꯄꯤ
ꯂꯋꯥꯏ
ꯁꯥꯍꯔꯗ ꯆꯥꯎꯔꯛꯄꯤ
ꯍꯥꯎ
ꯄꯣꯇꯥꯔꯒꯤꯅꯤꯁ ꯌꯦꯔꯨꯝ ꯂꯂꯣꯟꯕꯤ ꯅꯪ ꯉꯥꯅꯨ ꯆꯥꯊꯣꯛꯑꯖꯦꯃꯦ ꯉꯥꯅꯨ ꯃꯌꯥꯝ ꯂꯣꯏꯗꯥꯏ ꯅꯪꯒꯤ
ꯑꯃꯈꯛꯇꯅꯦꯃꯤ
ꯃꯌꯥꯝ ꯂꯣꯏ ꯍꯥꯏꯗꯨꯗꯤ ꯅꯪ ꯃꯆꯥ
ꯑꯁ ꯌꯣꯟꯊꯣꯛꯈ꯭ꯔꯦ ꯈꯥꯡ ꯂꯥꯛ ꯉꯝꯗꯦ ꯍꯧꯗꯣꯡꯉꯤ ꯃꯆꯤꯟꯖꯥꯛ ꯑꯣꯏꯅꯕ ꯀꯩ ꯀꯥꯟꯗꯕꯗ
ꯑꯩꯅ ꯑꯝꯇꯪ ꯆꯥꯥꯁꯦ ꯍꯥꯏꯔꯨꯕꯗꯒꯤ ꯌꯣꯟꯊꯣꯛꯏ ꯑꯣꯏꯔꯝꯒꯅꯤ ꯑꯗꯨꯁꯨ ꯑꯩ ꯈꯪꯉꯦ
ꯃꯆꯥꯅꯦ ꯃꯦ ꯄꯦꯄꯦ ꯈꯣꯡꯕꯗꯨ ꯅꯪ ꯀꯨꯀꯔꯗ ꯀꯥꯝꯒꯦ ꯍꯥꯏꯔꯣ ꯃꯣꯔꯣꯛ ꯃꯦꯠꯂꯒ ꯆꯥꯒꯦ ꯍꯥꯏꯔꯗꯣ
ꯂꯥꯎꯔꯝꯃꯅꯤ ꯀꯗ꯭ꯔꯗꯣ ꯈꯪꯉꯦ ꯅꯪꯒꯨꯟ ꯅꯪ ꯂꯤꯛꯑꯦ ꯍꯥꯏꯕꯗꯨ
ꯍꯧꯗꯣꯡ ꯃꯌꯥꯝ
ꯈꯪꯅꯔꯕ ꯉꯥꯛꯇꯅꯦ
ꯑꯗꯣ ꯍꯧꯗꯣꯡꯅ ꯑꯃ ꯊꯣꯛꯂꯛꯑꯦ ꯆꯥ ꯑꯃ ꯊꯣꯛꯂꯛꯑꯦ ꯆꯥꯏ ꯀꯥꯟꯗꯦꯅ ꯌꯦꯟꯊꯣꯛꯈ꯭ꯔꯦ
ꯀꯩꯒꯤꯅꯣ ꯌꯥꯝ ꯆꯥꯕ ꯄꯥꯝꯕꯗꯣ
ꯍꯧꯗꯣꯡꯅ ꯆꯥꯕꯗꯨꯗꯤ ꯄꯩꯁꯥ ꯂꯥꯛꯇꯤꯌꯦ ꯌꯣꯟꯊꯣꯛꯈꯤꯗꯨ ꯄꯩꯁꯥ ꯂꯥꯛꯇ꯭ꯔꯣ
ꯅꯪ ꯍꯧꯗꯣꯡ ꯌꯥꯝ ꯂꯨꯅ ꯇꯧꯗꯥꯏꯅꯦ ꯍꯧꯗꯣꯡꯅ ꯆꯥꯕꯕꯨ ꯀꯩꯗꯧꯋꯦ ꯍꯥꯏꯅꯣ ꯎꯝ
ꯃꯤ ꯌꯧꯗꯣꯡꯅꯦ ꯑꯈꯣꯏꯒꯤꯗꯤ ꯂꯨꯅ ꯇꯧꯋꯦ ꯃꯤꯒꯤꯗꯤ ꯑꯩ ꯅꯨꯡꯁꯤꯗꯦ
ꯑꯈꯣꯏꯒꯤ ꯑꯣꯏꯔꯗꯤ ꯅꯨꯡꯁꯤ ꯍꯥꯏꯕ ꯃꯤ ꯅꯨꯡꯁꯤꯗꯦ ꯍꯥꯏꯕ ꯑꯩ ꯑꯈꯣꯏꯗ ꯂꯣꯏꯔꯗꯤ ꯅꯨꯡꯁꯤ ꯃꯤꯒꯤꯗꯤ ꯅꯨꯡꯁꯤꯗꯦ ꯍꯥꯏꯕ
ꯐꯔꯦ ꯐꯔꯦ ꯅꯪ ꯋꯥꯈꯜꯂꯣꯟꯗꯣ ꯑꯗꯨ ꯌꯧꯔꯗꯤ
ꯃꯤ ꯍꯧꯗꯣꯡ ꯂꯨꯅꯇꯧꯔ ꯀꯩꯗꯧꯗꯣꯏꯅꯣ ꯃꯊꯤ ꯐꯥꯏꯖꯜꯂꯛꯅꯕ
ꯃꯥꯅꯤ ꯃꯥꯅꯤ ꯃꯥꯅꯤ ꯅꯪꯅꯕꯨ ꯍꯥꯏꯔꯗꯤ ꯂꯣꯏ ꯆꯨꯝꯃꯦ ꯆꯥꯅ ꯍꯥꯏꯕ ꯂꯣꯏ ꯆꯨꯝꯃꯦ ꯅꯠꯇ꯭ꯔꯣ
ꯃꯥꯟꯅꯦ ꯨꯕꯨꯜꯗꯣꯛꯁꯦ ꯀꯃꯥꯏꯅ ꯂꯣꯏ
ꯊꯝꯃꯣ ꯊꯝꯃꯣ ꯑꯃꯨꯛ ꯇꯧꯔꯛ ꯑꯣ ꯐꯣꯟ ꯇꯠꯀ꯭ꯔꯦ